ꯑ ꯇ
ꯍꯜꯂꯣ
ꯇꯥꯕ꯭ꯔꯣ ꯅꯨꯡꯉꯥꯏꯔꯤꯕꯣ
ꯅꯨꯡꯉꯥꯏꯔꯤꯌꯦꯦꯦ ꯅꯪꯗꯤ
ꯑꯁ ꯉꯥꯔ ꯅꯪꯕꯨ ꯅꯤꯡꯁꯤꯡꯕꯒꯤ ꯀꯣꯜ ꯇꯧꯔꯛꯏꯅꯦ
ꯑꯁ ꯑꯩꯁꯨ ꯀꯣꯜ ꯇꯧꯒꯦ ꯇꯧꯔꯝꯅꯦ ꯅꯪꯕꯨ
ꯎꯝ ꯅꯪꯅ ꯇꯧꯔꯄ꯭ꯔꯥ ꯑꯩꯅ ꯇꯧꯄ꯭ꯔꯥ ꯦꯠ ꯃ ꯇ ꯌꯥꯥꯗ꯭ꯔꯦ
ꯂꯥꯏꯔꯦ ꯇꯧꯔꯛꯄ ꯑꯣꯏꯔꯝꯒꯅꯤ ꯑꯗꯨꯗꯤ
ꯎꯝ ꯔꯕꯥꯥꯅꯤꯒꯤ ꯋꯥꯈꯜꯗ ꯆꯞ ꯃꯥꯟꯅꯕꯒꯤ
ꯍꯕꯅꯤꯗꯤ ꯁꯞ ꯁꯝ ꯃꯅ ꯅꯪꯒ ꯑꯩꯒ ꯁꯞ ꯆꯞ ꯃꯅꯩ ꯍꯥꯏꯕ
ꯇꯒꯅꯦ
ꯎꯝ ꯀꯩ ꯃꯊꯦꯜ ꯆꯥꯔꯒꯦ ꯉꯁꯤ
ꯍꯣꯏ ꯔꯦꯁꯇꯨꯔꯦꯟꯗ ꯆꯥꯕꯒꯤ ꯆꯥꯅꯤꯡꯗ꯭ꯔꯦ ꯍꯧꯖꯤꯛ
ꯑꯁ ꯌꯥꯝ ꯐꯩꯀꯣ
ꯔꯦꯁꯇꯨꯔꯦꯟꯅ ꯑꯩ ꯅꯨꯄꯥꯒ ꯆꯥꯕ ꯆꯠꯄꯒꯣ ꯉꯁꯥꯏ
ꯑ ꯍ ꯅꯪꯕꯨ ꯌꯨꯝ ꯄꯥꯟꯕꯁꯦ ꯅꯨꯡꯉꯥꯏꯕ꯭ꯔꯣ
ꯄꯥꯗ꯭ꯔꯤ ꯅꯪꯁꯨ
ꯑ
ꯄꯖꯔꯤꯕꯣ
ꯑꯁ ꯑꯦ ꯑꯃꯃꯨꯛ ꯍꯂꯥ ꯑꯦ
ꯑꯁ ꯑꯗꯨꯒꯤ ꯑꯣꯏꯔꯝꯅꯦꯕ ꯄꯥꯅꯤ ꯄꯥꯡꯈ꯭ꯔꯕꯅꯦꯕ ꯎ
ꯑꯃꯨꯛ ꯍꯜꯂꯛꯑꯦ ꯑꯁ ꯅꯍꯥꯟ ꯄꯥꯟꯕꯗꯣ ꯑꯣꯏꯗꯦ
ꯑꯣ ꯑꯣ ꯑꯗꯨꯅꯦ ꯑꯩꯅ ꯆꯠꯀꯅꯣ ꯆꯠꯀꯅꯣ ꯍꯥꯏꯔꯒ ꯅꯪꯗꯤ ꯆꯠꯈ꯭ꯔꯦ
ꯑ ꯍꯧꯖꯤꯛꯁꯤ ꯐꯖꯅ ꯍꯣꯡꯈ꯭ꯔꯅꯤ
ꯎꯝ ꯎꯝ ꯇꯧ ꯇ ꯑꯗꯨꯗ ꯐꯥꯎꯗꯤ ꯐꯥꯎꯔꯛꯇ꯭ꯔꯣ ꯄꯥꯎ
ꯎꯝ
ꯇꯥꯕꯣ
ꯇꯌꯦꯦ
ꯀꯩꯅꯣ ꯃꯨꯛꯋꯥꯟ ꯇꯌꯦ
ꯎꯝ ꯎꯝ ꯁꯤꯗ ꯑꯩꯈꯣꯏ ꯅꯨꯄꯥꯒꯤ ꯃꯆꯦꯈꯣꯏꯀꯣ ꯅꯌꯦꯕ
ꯑꯁ ꯑꯩꯉꯣꯟꯗꯁꯨ ꯇꯧꯔꯛꯄꯅ ꯂꯣꯏꯔꯦ
ꯑꯁ ꯅꯪꯅꯦ ꯀꯔꯝ ꯀꯥꯟꯗ ꯄꯥꯟꯒꯅꯤ ꯏꯔꯝ ꯀꯥꯟꯖꯦ ꯄꯥꯟꯒꯦ ꯈꯟꯕ꯭ꯔꯣ
ꯑꯁ ꯀꯩꯁꯥ ꯀꯨꯏꯅ ꯇꯧꯈꯤꯒꯦ
ꯇꯧꯗ꯭ꯔꯁꯨ ꯌꯥꯔꯗꯤꯦ ꯄꯥꯝꯕ ꯃꯇꯝ ꯌꯧꯔꯕꯗꯨꯕꯨ
ꯂꯩꯇꯦ ꯑꯩ ꯑꯩꯕꯨ ꯂꯧꯅꯤꯡꯉꯥꯏ
ꯀꯨꯏꯅ ꯇꯧꯔꯗꯤ ꯁꯤꯠꯂꯔꯣꯏꯌꯦ
ꯅꯪ ꯑꯝꯇ ꯁꯦꯝꯕꯤꯌꯣ ꯅꯪꯗꯤ ꯅ ꯁꯛ ꯐꯖꯕꯅꯤꯅ ꯌꯥꯝ ꯂꯩꯔꯝꯃꯨꯅꯦ ꯑꯩꯈꯣꯏꯗꯤ ꯑꯁꯤꯊꯕꯅꯤꯅ
ꯄꯅꯦ ꯁꯤꯇ꯭ꯔꯤꯁꯦ ꯑꯃꯨ ꯍꯜꯂꯛꯄꯒꯤ ꯃꯤꯅ ꯂꯧꯅꯤꯡꯗ꯭ꯔꯦ ꯍꯥꯏꯕ
ꯉꯁꯤꯒꯤ ꯄꯥꯎ ꯑꯃ ꯇꯥꯕ꯭ꯔꯥ
ꯐꯔꯤꯒꯔꯣ
ꯀꯩꯅꯣ ꯏꯃꯥꯟ ꯉꯁꯥꯏ ꯏꯃꯥꯟꯅꯕꯤꯅ ꯑꯃ ꯍꯥꯏꯔꯛꯄꯗꯣ ꯇꯧꯋꯦ ꯀꯩꯅꯣ ꯌꯥꯝ ꯈꯣꯠꯂꯦ ꯍꯥꯏꯕꯗꯣ
ꯈꯪꯉꯦ ꯑꯩ
ꯑꯁ ꯀꯔꯤꯁꯤꯅꯣ ꯏꯃꯥꯟꯅꯕꯤꯁꯤꯡꯅ ꯕꯗꯤꯒ ꯂꯣꯏ ꯆꯦꯛ ꯇꯧꯋꯦ ꯍꯥꯏꯕꯗꯣ
ꯑꯥꯎ ꯑꯥꯎ ꯈꯪꯉꯦ ꯈꯪꯉꯦ
ꯑꯁ ꯉꯁꯤꯒ ꯏꯕꯥꯅꯤꯒ ꯆꯠꯂꯝꯃꯗꯤ ꯑꯁ
ꯅꯣꯏꯅ ꯇꯧꯕ ꯅꯠꯇꯦ ꯍꯥꯏꯌꯦ ꯃꯣꯏ ꯈꯛꯇꯒꯤ ꯇꯧꯕꯅꯤ ꯍꯥꯏꯌꯦ ꯃꯣꯏ ꯈꯛꯇ
ꯃꯣꯏ ꯈꯛꯇꯒꯤ
ꯈꯪꯅꯦ ꯃꯣꯏ ꯔꯨꯝ ꯈꯛꯇꯒꯤꯔ ꯍꯥꯏꯕ꯭ꯔꯥ ꯈꯪꯗꯦ
ꯅꯠꯇꯦ ꯑꯗꯨꯃꯥꯏꯅ ꯍꯥꯏꯗꯤ ꯏꯃꯥꯟꯅꯕꯤ ꯑꯃ ꯍꯥꯏꯕꯗꯨꯗꯤ
ꯑꯣ ꯂꯣꯏꯅ ꯇꯧꯕ ꯑꯣ ꯑꯣ ꯑꯣ ꯑꯣ ꯈꯪꯉꯦ ꯈꯪꯉꯦ ꯂꯣꯏꯅ ꯇꯧꯕ ꯃꯥꯜꯂꯦ ꯑ
ꯉꯁꯤ ꯆꯠꯇꯕ ꯅꯔꯥꯏꯕ ꯐꯔꯔꯕꯅꯦ ꯐꯖꯅ ꯇꯧꯋꯦ ꯍꯥꯏꯌꯦ
ꯑꯣ ꯔꯥꯎ ꯑ ꯇꯔꯥꯃꯨꯛ ꯂꯥꯛꯑꯦ ꯍꯥꯏꯌꯦ
ꯑꯗꯨ ꯑꯁ ꯏꯕꯥꯅꯤꯒ ꯆꯠꯂꯝꯝꯃꯗꯤ ꯀꯃꯥꯏꯅ ꯇꯧꯅꯤ
ꯑꯗꯨꯨꯝ ꯇꯤꯡꯕ ꯇꯥꯕꯅꯤꯅꯦ
ꯑꯣ ꯑꯁꯔꯦꯍꯦ
ꯄꯨꯔꯥꯔꯣꯏ ꯍꯤꯌꯥ
ꯆꯠꯀꯗꯔꯣ ꯍꯌꯦꯡ
ꯆꯠꯁꯤꯅꯥ
ꯑꯁ ꯍꯌꯦꯡ ꯇꯜꯂꯦ
ꯀꯩꯅꯣ ꯄꯤꯗ꯭ꯔꯤꯕꯥꯅꯤꯒꯤꯗꯣ ꯑꯥꯏꯗꯦꯟꯇꯤ ꯀꯥꯔꯠꯀꯤꯗꯣ
ꯃꯇꯝ ꯍꯦꯟꯈ꯭ꯔꯦ ꯍꯥꯏꯌꯦ
ꯑꯣꯏꯔꯝꯅꯤ
ꯑꯩꯅ ꯏꯃꯥꯟꯅꯕꯤꯗ ꯄꯤꯈ꯭ꯔꯕꯣ ꯍꯥꯏꯔꯒ ꯃꯇꯝ ꯍꯦꯟꯈ꯭ꯔꯦ ꯀꯨꯏꯔꯦ ꯍꯥꯏꯌꯦ
ꯀꯨꯏꯔꯦꯕꯗꯗ ꯊꯥ ꯑꯃ ꯍꯦꯟꯈ꯭ꯔꯦꯕ ꯑꯗꯨꯕꯨ
ꯑꯗꯨꯅꯦ ꯑꯗꯨ ꯑꯩꯗꯤ ꯅꯍꯥꯟ ꯅꯍꯥꯟꯒꯤꯗꯣ ꯇꯧꯔꯒꯦ ꯈꯟꯃꯤꯅꯦ ꯂꯥꯁ ꯏꯌꯥꯔꯒꯤꯗꯣ
ꯀ꯭ꯂꯥꯁ ꯈꯣꯏ ꯊꯥꯕ ꯆꯠꯄ ꯀꯥꯟꯗ ꯌꯥꯕ꯭ꯔꯣ
ꯌꯦꯡꯔꯣꯏꯗ ꯑꯗꯣ
ꯅꯣꯛ ꯂꯩꯔꯦ ꯍꯦ
ꯑꯗꯨꯅꯦ ꯑꯩ ꯉꯁꯥꯏ ꯍꯪꯒꯦ ꯇꯧꯝꯕꯅꯦ
ꯑꯁ ꯄꯨꯔꯥꯅꯤꯉꯣ
ꯇꯝ ꯍꯦꯡꯈ꯭ꯔꯦ ꯍꯥꯏꯌꯦ
ꯑꯁꯤ ꯑꯩꯒꯤ ꯅꯠꯇꯦ ꯏꯃꯥꯟꯅꯕꯤ ꯑꯩꯒꯤ ꯀꯗꯥꯏ ꯆꯠꯈꯤ ꯕꯖꯥꯠ ꯑꯣ ꯂꯩꯌꯦ ꯑꯩꯒꯤꯁꯨ ꯑꯁ ꯇꯨꯀꯆꯩꯗ ꯑꯩ ꯀꯔꯤꯔꯣ
ꯅꯪꯒꯤꯗꯤ ꯂꯩꯏꯅꯦ ꯑꯩꯒꯤꯗꯤ ꯌꯨꯝ ꯗ ꯂꯩꯕ꯭ꯔꯥ ꯂꯩꯇ꯭ꯔꯥ ꯈꯪꯗꯦ ꯍꯧꯖꯤꯛ ꯍꯣꯔꯦꯟ ꯍꯌꯦꯡ ꯑꯩꯈꯣꯏ ꯃꯥꯗ ꯀꯣꯜ ꯇꯧꯔꯒ ꯍꯪꯒꯦ
ꯅꯀꯀ꯭ꯂꯤ ꯍꯥꯞꯄ ꯌꯥꯗ꯭ꯔꯗꯤ
ꯂꯩꯒꯗ꯭ꯔꯅꯦ
ꯅꯣꯏ ꯅꯨꯄꯥꯒ ꯊꯤꯕ ꯆꯠꯂꯣ
ꯈꯪꯗꯔꯦꯗ
ꯕ꯭ꯂꯦꯡꯀꯦꯠꯁꯨ ꯁꯨꯅꯤꯡꯉꯦ ꯕꯦꯁꯤꯛꯁꯨ ꯁꯨꯅꯤꯡꯉꯦ ꯒ꯭ꯌꯥꯟ ꯇꯥꯗ꯭ꯔꯦꯍꯦ ꯁꯤꯡꯅ ꯇꯥꯔꯛꯇꯕꯅꯦ
ꯑꯁ ꯑꯩꯗꯤ ꯕ꯭ꯂꯦꯡꯀꯦꯠꯅꯦ ꯃꯔꯨ ꯑꯣꯏꯔꯤꯁꯦ
ꯁꯨ ꯅꯤꯡꯈ꯭ꯔꯦꯕ
ꯁꯨꯕ ꯌꯥꯏꯍꯦ ꯇꯣꯇꯤ ꯏꯁꯤꯡ ꯇꯥꯔꯤ
ꯇꯥꯔꯁꯨ ꯑꯩꯈꯣꯏꯗꯤ ꯁꯦꯟꯇꯦꯁꯇꯨ ꯇꯥꯎꯋ ꯊꯝꯃꯦꯕ
ꯊꯝꯗ꯭ꯔꯁꯨ ꯕ꯭ꯂꯦꯡꯀꯦꯠ ꯑꯃꯗꯤ ꯁꯨꯕ ꯌꯥꯏꯍꯦ
ꯑꯁ ꯕ꯭ꯂꯦꯡꯀꯦꯠ ꯑꯃ ꯁꯨꯈ꯭ꯔꯗꯤ ꯁꯤꯟꯇꯦꯖ ꯑꯃ ꯆꯠꯈ꯭ꯔꯅꯤꯕ ꯄꯤꯛꯑꯦꯕ ꯅꯉꯣꯟꯗꯒꯤ ꯍꯦꯟꯅ ꯄꯤꯛ ꯏꯕꯥꯅꯤ ꯄꯥꯏꯞꯗꯣ ꯑꯗꯨꯗꯒꯤ ꯄꯤꯛꯑꯦꯕ ꯏꯕꯥꯅꯤ ꯄꯥꯏꯕꯗꯣ
ꯔꯦꯍꯦ ꯑꯗꯨꯗꯤ
ꯑꯗꯨꯒꯤ ꯏꯁꯤꯡꯗꯣ ꯐꯖꯥꯅ ꯊꯝꯕꯗꯣ ꯌꯥꯝꯅ
ꯖꯝꯕꯣꯗ ꯍꯥꯄꯣ ꯖꯝꯕꯣꯗ ꯍꯥꯞꯄꯣ
ꯍꯥꯞꯁꯦꯔꯥ ꯈꯟꯂꯤꯅꯦ
ꯍꯥꯞꯄꯣ ꯅꯕꯥꯏꯅꯤꯒꯤꯗꯣ
ꯀꯗꯥꯏꯔ ꯀꯗꯥꯗ ꯐꯤꯔꯣꯟ ꯍꯥꯞꯁꯦ ꯍꯥꯏ
ꯐꯤꯔꯣꯟ ꯅꯝ ꯀꯩꯅꯣ ꯃꯊꯛꯇ ꯌꯥꯜꯂꯣ ꯑꯗꯨꯒ ꯎꯄꯥꯏ ꯂꯩꯗꯨꯅ ꯑꯗꯨꯝ ꯕꯦꯡꯀꯦꯠ ꯁꯨꯅꯤꯡꯉ ꯌꯥꯏꯍꯦ ꯖꯝꯕꯣꯗ ꯑꯅꯤꯗ ꯍꯥꯞꯄꯗꯤ
ꯇꯝꯕꯤꯌꯣ ꯍꯥꯏꯗꯣꯏꯕ ꯂꯣꯏꯔꯦꯍꯦ ꯏꯕꯥꯟꯅꯤꯕꯨ ꯀꯩꯅꯦ ꯈꯟꯅꯤ ꯃꯤꯅ
ꯃꯤ ꯕꯤꯝꯕꯣꯗ ꯏꯁꯤꯡ ꯍꯥꯞꯅꯕꯅꯦ ꯉꯥꯒꯅ ꯑꯩꯈꯣꯏꯅ ꯐꯤꯒꯨꯝꯕ ꯊꯝꯕꯩ ꯋꯥꯅꯤ ꯑꯥ ꯃꯄꯥꯟꯔꯣꯝꯗꯗꯤ ꯎꯝ ꯀꯩꯅꯣ ꯀꯩꯅꯣ ꯑꯃꯗꯀꯥꯟ ꯎꯗ꯭ꯔꯣ
ꯈꯪ
ꯉꯥꯒꯥ ꯊꯝꯃꯤꯗꯣ ꯃꯤ ꯁꯤ ꯖꯞꯕꯣꯜꯊꯣꯡꯁꯦ ꯉꯥꯒꯨꯝꯕ ꯏꯁꯤꯡꯒꯨꯝꯕ
ꯑꯁ ꯒꯌꯥꯟ ꯇꯗꯥꯔꯥ ꯊꯥꯕ ꯌꯥꯔꯛ ꯇꯤ ꯌꯨꯝ ꯑꯃꯨꯛ ꯄꯥꯟꯈ꯭ꯔꯒꯦ
ꯑꯁ ꯂꯣꯏꯔꯦꯍꯦ
ꯨꯌꯨꯝ ꯄꯥꯜꯂ ꯂꯣꯏꯔꯦ ꯀꯩꯏꯅꯣ
ꯍꯩ ꯍꯥ ꯌꯥꯔꯝꯃꯥꯔꯣꯏꯍꯦ
ꯀ꯭ꯔꯤꯅ ꯅꯪꯁꯨ ꯑꯩꯕꯨ ꯎꯁꯤꯠꯇꯨꯕ ꯇꯧꯔꯛꯒꯅꯣꯗ
ꯆꯠꯀꯦ ꯍꯥꯏꯔꯣ ꯍꯌꯦꯡ ꯀꯩꯅꯣ ꯄꯨꯔꯛꯑꯣ ꯍꯥꯏꯕꯅꯦ ꯉꯁꯤ ꯁ꯭ꯀꯨꯜ ꯀꯩꯅꯣ ꯂꯥꯛꯇꯕꯁꯤꯡꯕꯨ
ꯃꯨꯛ ꯆꯠꯕ ꯇꯔꯅꯦ ꯗꯨ ꯑꯣꯏꯔꯗꯤ ꯍꯌꯦꯡ
ꯑꯁ ꯑꯩꯗꯤ ꯆꯥꯅꯤꯡꯗ꯭ꯔꯦꯗ ꯀꯩꯁꯨ
ꯑꯩꯁꯨ ꯆꯥꯅꯤꯡꯗ꯭ꯔꯦ
ꯍꯌꯦꯡ ꯑꯁꯤ ꯑꯩ ꯊꯕꯛ ꯆꯠꯀꯅꯤ ꯍꯌꯦꯡ
ꯏꯃꯥꯟꯅꯕꯤ ꯈꯣꯏ ꯀꯥꯗꯨꯁꯨ ꯆꯠꯇꯦ ꯃꯣꯏꯗꯣ ꯑꯩꯈꯣꯏ ꯈꯨꯟꯒꯤꯗꯣ
ꯀꯔꯤ ꯍꯥꯏꯕ
ꯑꯩꯈꯣꯏ ꯈꯨꯟ ꯅꯨꯄꯤ ꯅꯍꯥꯟ ꯀꯥꯕꯗꯨꯁꯨ ꯐꯖꯅ ꯆꯠꯇꯦꯕ
ꯌꯥꯔꯝꯒꯅꯤ ꯑꯩꯁꯨ ꯆꯠꯂꯔꯣꯏꯗ ꯑꯗꯨꯝ ꯄꯩꯁꯥ ꯊꯤꯒꯗꯧꯕ ꯂꯩꯔꯕꯗꯨꯕꯨ
ꯑꯗꯨ ꯅꯣꯏ ꯅꯃꯥꯟꯅꯕꯤ ꯑꯃꯗꯨꯗꯤ ꯃꯤꯌꯥꯡ ꯀꯪꯒ ꯁꯥꯡꯕꯗꯨꯗꯤ ꯆꯠꯇ꯭ꯔꯣ ꯑꯗꯨꯁꯨ
ꯆꯠꯇꯤꯌꯦ ꯍꯌꯦꯡ ꯑꯃꯨꯛ ꯂꯥꯛꯑꯦ ꯍꯥꯏꯌꯦ ꯗꯦꯠ ꯀꯌꯥꯗꯔꯥ ꯇꯥꯡ ꯀꯌꯥꯗ ꯑꯃꯨꯛ ꯆꯠꯀꯦ ꯍꯥꯏꯕꯅꯦ ꯑꯗꯣ ꯑꯁ ꯑꯩꯉꯣꯟꯗ ꯀꯣꯜꯁꯨ ꯄꯥꯛ ꯇꯧꯔꯛꯇ꯭ꯔꯦ ꯅꯍꯥꯟꯗꯤ ꯌꯥꯝ ꯇꯧꯔꯛꯄꯅꯦ ꯑꯩ ꯑꯌꯨꯛꯇꯗꯤ ꯇꯧꯗꯤ ꯇꯧꯋꯦ
ꯑꯁ ꯅꯨꯄꯤ ꯑꯃ ꯃꯁꯥꯝ ꯋꯥꯡ ꯆꯥꯎꯕ ꯑꯩꯈꯣꯏ ꯏꯃꯥꯟꯅꯕꯤ ꯑꯃꯗꯣ ꯃꯈꯥꯗꯒꯤ ꯂꯥꯛꯄ ꯅꯨꯄꯤꯗꯣ ꯑꯁ ꯁꯤꯗꯤ ꯐꯖꯅ ꯆꯞ ꯃꯥꯜꯂꯦ ꯌꯦꯡ ꯆꯠꯀꯦꯔꯥ ꯆꯠꯂꯣꯏꯔꯥ ꯁꯤꯗꯤ ꯂꯥꯛꯇꯕ ꯃꯥꯜꯂꯦ ꯃꯥꯒꯤꯗꯣ ꯍꯥꯞꯄꯔ ꯑꯦ
ꯑꯣ ꯑꯣ ꯑꯣ ꯃꯈꯥꯒꯤꯗꯨꯔꯣ
ꯎꯝ ꯑꯗꯨꯝ ꯆꯠꯄ ꯃꯥꯜꯂꯦꯕ
ꯑꯩꯅ ꯀꯩꯅꯣ ꯂꯣꯏꯔꯕꯣ ꯍꯥꯏꯔꯒ ꯑꯩ ꯑꯝꯇ ꯆꯠꯇ꯭ꯔꯦ ꯍꯥꯏꯌꯦ ꯑꯩꯅ ꯇꯣꯊꯣꯛꯑꯁꯦ ꯍꯥꯏꯔꯣ ꯃꯥꯅ ꯍꯣꯏ ꯍꯥꯏꯔꯛꯑꯦ ꯆꯠꯄꯗꯤ ꯆꯠꯄ ꯑꯣꯏꯔꯝꯅꯤ ꯃꯥꯗꯣ
ꯆꯠ ꯃꯥꯒꯤꯗꯣ ꯄꯤꯈ꯭ꯔꯦ ꯍꯥꯏꯕ꯭ꯔꯣ
ꯈꯪꯗꯦ ꯑꯩ ꯄꯥꯎ ꯐꯥꯎꯅꯗꯦ
ꯃꯇꯝ ꯍꯦꯟꯈꯔꯦ ꯀꯥꯏꯅ ꯂꯣꯏꯔꯦ
ꯍꯦꯟꯗꯤ ꯍꯦꯜꯂꯝꯅꯦ ꯀꯨꯏꯔꯦ ꯀꯩꯅꯣ
ꯀꯨꯏꯔꯦ ꯊꯥ ꯑꯃ ꯁꯨꯔꯦ ꯀꯝꯄ꯭ꯂꯤꯠ ꯊꯥ ꯑꯃ ꯁꯨꯔꯦꯕ
ꯎꯝ ꯁꯨꯇꯤꯒꯨꯝꯕ ꯄꯤꯔꯦ ꯍꯞꯇꯥ ꯑꯃ ꯑꯩꯈꯣꯏ ꯍꯞꯇꯥ ꯑꯃ ꯗꯥꯏꯔꯦꯛ ꯆꯠꯇ꯭ꯔꯦ ꯑꯗꯨꯐꯥꯎ ꯍꯞꯇꯥ ꯑꯅꯤ ꯁꯨꯔꯦ ꯍꯥꯏꯕ
ꯑꯩꯅ ꯗꯥꯏꯔꯦꯛ ꯀꯥꯗ꯭ꯔꯤꯁꯦ ꯊꯥ ꯍꯞꯇꯥ ꯑꯅꯤꯅꯦꯕ ꯑꯗꯨꯒ ꯍꯞꯇꯥ ꯑꯃꯅ ꯑꯃꯨꯛ ꯦꯁꯟ ꯄꯕ ꯄꯨꯔꯥ ꯑꯍꯨꯝ ꯑꯣꯏꯔꯦꯕ ꯊꯥ
ꯊꯟꯗꯪꯊꯟꯗ ꯅꯠꯇꯦ ꯑꯩꯁꯨꯅꯦ ꯅꯪꯅ ꯍꯦꯟꯅ ꯆꯠꯂꯦ ꯑꯩꯒꯤ
ꯍꯞꯇꯥ ꯑꯍꯨꯝꯗꯔꯦ ꯐꯥꯈ꯭ꯔꯕ ꯑꯗꯨꯒꯤꯅꯦꯕ
ꯑꯁ ꯄꯥꯅ ꯄꯥꯗꯕꯅꯦ ꯀꯦ ꯃꯦꯟ ꯇꯥꯗ꯭ꯔꯔꯤ
ꯑꯁ ꯑꯩꯁꯨꯅꯦ ꯑꯁ ꯈꯟꯕꯤꯔꯗꯤꯀꯣ ꯇꯦꯟꯁꯟꯁꯦ ꯑꯗꯨꯝ
ꯅꯪ ꯄꯥꯎ ꯐꯥꯎꯅꯗ꯭ꯔꯕꯣ ꯑꯗꯨꯣ ꯄꯤꯗꯣ
ꯐꯥꯎꯅꯗ꯭ꯔꯦ ꯃꯥꯁꯨ ꯐꯥꯎꯔꯛꯇꯦ ꯑꯩꯁꯨ ꯐꯥꯎꯗ꯭ꯔꯤꯕ
ꯑꯁ ꯆꯞ ꯃꯥꯟꯗꯕꯒꯤ
ꯁꯃꯖꯕꯤ ꯋꯥ
ꯎꯝ ꯐꯦꯟ ꯑꯣꯡꯉꯤꯅꯦ ꯍꯧꯖꯤꯛꯐꯥꯎ ꯑꯁꯤꯅ ꯁꯥꯏ ꯑꯌꯨꯛꯇꯒꯤ ꯑꯣꯡꯉꯤꯕ ꯑ ꯀꯥꯡꯅ ꯌꯥꯡꯕꯅ ꯃꯆꯥꯁꯤꯡꯗꯤ ꯇꯨꯝꯈ꯭ꯔꯕꯣ ꯑꯃ ꯑꯆꯧꯕꯗꯨꯗꯤ ꯅꯨꯄꯤ ꯑꯆꯧꯕꯗꯣ ꯇꯨꯝꯈ꯭ꯔꯕꯣꯕꯣ ꯌꯦꯡꯗ꯭ꯔꯣ
ꯌꯦꯡꯔꯤ
ꯑꯣ
ꯃꯕꯨꯣꯡ ꯈꯣꯨꯁ
ꯑꯩꯁꯨ ꯉꯁꯤ ꯇ ꯌꯦꯡꯒꯦꯗꯤ ꯇꯧꯕꯅ ꯌꯦꯡꯅꯤꯡꯉꯁ
ꯋꯥꯔꯤ ꯁꯅꯁꯦ ꯅ ꯑꯃꯛ ꯋꯥꯔꯤ ꯁꯥꯅꯗꯨꯕꯨ ꯀꯨꯏꯔꯦꯕ
ꯑꯣ ꯑꯣ ꯃꯥꯅꯦ ꯃꯥꯅꯦ
ꯑꯁ ꯀꯩꯅꯣ ꯍꯥꯏꯩꯅꯧ ꯌꯥꯝ ꯆꯠꯅꯤꯡꯉꯛꯑ ꯍꯧꯖꯤꯦ
ꯃꯥꯟ ꯇꯥꯗ꯭ꯔꯦ ꯑꯩꯒꯤ ꯏꯃꯥꯟꯅꯕꯗꯨꯅ ꯑꯁ
ꯕꯤꯔꯒꯎ꯭ꯔꯣꯗꯨ
ꯎꯝ ꯑꯩꯁꯨꯈꯤ ꯇꯪꯗꯤ ꯅꯨꯡꯗꯤ ꯅꯨꯡꯁꯤꯌꯦꯕ
ꯅꯠꯇ꯭ꯔꯣ
ꯄꯨꯔꯥ ꯇꯨꯀꯠꯆꯕꯗꯤ ꯅꯠꯇꯦ ꯚꯀꯣ ꯈꯤꯇꯪ ꯁꯣꯏꯕꯒꯤ ꯋꯥꯅꯤ ꯈꯤꯇꯪ ꯁꯣꯏꯕꯒꯤ ꯋꯥꯅꯦꯕ
ꯎꯝꯝ ꯑꯩꯅ ꯑꯁꯤ ꯄꯥꯏꯁꯦ ꯍꯥꯏꯔꯁꯨ ꯆꯠꯁꯦ ꯇꯧꯔꯁꯨ ꯃꯥꯗꯤ ꯑꯗꯨꯒꯨꯝꯕꯗ ꯄꯂꯦ ꯍꯥꯏ
ꯑꯩ ꯍꯥꯏꯔꯣ ꯑꯃꯗꯣ ꯑꯍꯟꯗꯣ ꯇꯣꯛꯊꯣꯛꯈ꯭ꯔꯣ ꯍꯥꯏꯔꯗꯨꯗꯤ ꯑꯩꯉꯣꯟꯗ ꯑꯍ ꯑꯍꯟ ꯑꯍꯟꯗꯣ ꯇꯣꯛꯊꯣꯛꯄꯅ ꯐꯔꯦ ꯍꯥꯏꯦ ꯑꯗꯨ ꯑꯃꯗꯣ ꯅꯤꯁꯥ ꯆꯥꯕ꯭ꯔꯥ
ꯑꯝꯇ ꯆꯥꯗꯦꯅꯤꯃꯉꯥ
ꯑꯗꯨꯅꯦ ꯑꯃꯗꯨ ꯇꯣꯛꯊꯣꯛꯈ꯭ꯔꯣ ꯃꯥꯗꯤ ꯑꯥ ꯆꯤꯡꯗꯅꯦꯗꯅ
ꯀꯅꯥꯕꯨ ꯇꯣꯛꯊꯣꯛꯑꯣ ꯍꯥꯏꯔꯣ
ꯑꯍꯟꯗꯣ ꯑꯍꯟꯗꯣ
ꯑꯍꯟꯗꯨꯅ ꯍꯦꯟꯅ ꯐꯩꯌꯦ ꯑꯩꯅ ꯇꯧꯅꯤꯡꯕ ꯃꯈꯩ ꯇꯧꯕ ꯌꯥꯏ